ꯎꯝ ꯇꯨꯝꯃꯕꯣ ꯅꯪꯗꯤ ꯍꯣꯏ ꯇꯨꯝꯃꯕꯣ
ꯇꯨꯝꯗ꯭ꯔꯤꯗ ꯆꯥꯛ ꯌꯦꯟꯁꯥꯡ ꯊꯣꯡꯒꯦ ꯇꯧꯔꯤꯌꯦ ꯑꯩꯈꯣꯏꯗꯤ ꯅꯣꯏꯗꯤ
ꯍꯧꯖꯤꯛꯇꯤ ꯄꯣꯊꯔꯒ ꯐꯨꯠꯕꯣꯜ ꯌꯦꯡꯉꯥꯒ ꯂꯩꯕꯅꯦ ꯅꯪꯅ ꯐꯤ ꯂꯩꯕ ꯃꯇꯝ ꯇꯧꯔꯄ ꯌꯦꯕꯗꯣ ꯍꯪꯕ ꯋꯥꯔꯤ ꯁꯥꯕꯒꯤ ꯋꯥꯅꯦ
ꯑꯣ ꯈꯔ ꯂꯩꯈꯣꯗ ꯇꯨꯝꯈꯤꯅꯨꯗ
ꯑꯩ ꯌꯥꯝꯅ ꯁꯥꯕ ꯂꯩ ꯃꯐꯝꯁꯨ ꯀꯃꯥꯏꯟ ꯇꯧꯅꯤ ꯑꯣꯏ ꯋꯦꯊꯔꯁꯦ
ꯃꯅꯤꯄꯨꯔꯗꯗꯤ ꯅꯣꯡ ꯆꯨꯕ꯭ꯔꯣ
ꯆꯨꯋꯦ ꯍꯥꯏꯔꯣ ꯆꯨꯗꯦ ꯍꯥꯏꯔꯣ
ꯆꯨꯋꯦꯕ ꯑꯗꯨꯁꯨ ꯅꯨꯡꯁꯥ ꯑꯗꯨꯝ ꯁꯥꯏꯕ
ꯑꯣ ꯍꯣꯏ ꯌꯥꯗ꯭ꯔꯦꯗ ꯋꯦꯗꯔꯁꯤꯁꯨ
ꯑꯣꯏ ꯈꯨꯁꯥꯗꯤ ꯂꯣꯏꯌꯦ
ꯑꯣ ꯅꯣꯏ ꯅꯥꯏ ꯗ꯭ꯌꯨꯇꯤ ꯆꯠꯔꯤꯕ꯭ꯔꯣ
ꯎꯝ ꯅꯨꯡꯇꯤꯒꯤ ꯅꯥꯏꯗꯤ ꯇꯣꯈ꯭ꯔꯦ
ꯁꯦꯁ ꯅꯨꯡꯉꯥꯏꯔꯤꯀꯣ ꯑꯦꯛꯖꯥꯝ ꯅꯥꯛꯑꯝꯃꯅꯤꯅꯦ
ꯗꯥ ꯑꯦꯛꯖꯥꯝ ꯅꯦ
ꯑꯥꯒꯁ ꯁꯚꯦꯟꯇꯤꯟ
ꯎꯝ
ꯑꯣ ꯌꯥꯝ ꯅꯥꯛꯑꯦ ꯑꯗꯨꯗꯤ
ꯍꯣꯏ
ꯋꯥꯒꯅꯨ ꯋꯥꯒ ꯂꯥꯔꯤꯛ ꯐꯖꯅ ꯄꯑꯣ
ꯄꯕ ꯍꯥꯥꯎꯅꯤꯅ ꯇꯧꯔꯤꯌꯦ ꯍꯧꯖꯤꯛꯁꯦ
ꯑꯗꯨꯗꯤ ꯗ꯭ꯌꯨꯇꯤ ꯊꯥꯔꯔꯣꯏ ꯅꯣꯏ
ꯂꯩꯊꯣꯛꯄ ꯀꯥꯟꯅꯗꯦ ꯇꯤ ꯂꯩꯒꯦꯔꯥ ꯈꯪꯗꯦ
ꯑꯣ
ꯀꯔꯤ
ꯍꯌꯦꯡꯗꯤ ꯀꯩ ꯀꯔꯤ ꯊꯕꯛ ꯇꯧꯗꯣꯏꯅꯣ
ꯍꯌꯦꯡ ꯗ꯭ꯌꯨꯇꯤ ꯆꯠꯁꯤꯔꯥꯅ ꯈꯜꯂꯤꯕꯅꯦ
ꯑꯥ ꯗꯦ ꯁꯤꯞꯀꯥ ꯅꯥꯏꯠ ꯁꯤꯞꯀꯥ
ꯑꯩ ꯅꯍꯥꯟ ꯆꯠꯇꯕꯤꯒꯤꯀꯣ
ꯎꯝ
ꯋꯥ ꯉꯥꯡꯅꯈꯤꯗꯣꯏꯅꯦ ꯑꯗꯨꯁꯨ ꯆꯠꯁꯤꯔꯥ ꯆꯠꯂꯣꯏꯁꯤꯔꯥ
ꯍꯣꯏ ꯍꯣꯏ ꯇꯧꯔꯨꯔꯣ ꯇꯧꯔꯨꯔꯣ ꯑꯗꯨ ꯑꯣꯏꯗꯤ
ꯃꯦꯟ ꯃꯥꯟ ꯇꯥꯗꯨ꯭ꯔꯦꯗ ꯅꯥꯅꯦ ꯁꯤ
ꯎꯝ
ꯗꯨꯕꯥꯏꯒꯤꯁꯨ ꯑꯦꯄ꯭ꯂꯥꯏ ꯇꯧꯁꯤꯜꯂꯦ
ꯍꯣꯏ ꯊꯕꯛ ꯌꯥꯝ ꯆꯤꯜꯂꯕ ꯃꯥꯜꯂꯦ ꯅꯪꯁꯦ
ꯆꯦꯟꯗꯦ ꯍꯟꯗ ꯈꯥꯁꯇꯅꯦ ꯈꯔ ꯅꯨꯡꯉꯥꯏꯕꯕꯃ ꯍꯟꯗ ꯐꯨꯗꯤ ꯐꯨꯔꯤ ꯂꯩꯌꯦ
ꯑ
ꯅꯦꯋꯥꯥꯛ ꯑꯩꯒꯤ ꯀꯥꯗꯣ ꯅꯦꯋꯥꯥꯛ ꯂꯩꯇꯕꯒꯤ ꯀꯣ ꯁꯨ ꯄꯥꯛ ꯀꯥꯎꯗꯕ ꯑꯗꯨꯒ ꯈꯤꯇꯪ ꯇꯥꯏꯃꯤꯡꯁꯨ ꯈꯦꯠꯅꯩꯗꯅ
ꯎꯝ
ꯑꯩ ꯐ꯭ꯔꯤ ꯑꯣꯏꯔꯅꯤ ꯅꯣꯏ ꯆꯠꯕ ꯃꯇꯝ ꯑꯣꯏꯒꯅꯤ ꯑꯗꯨꯝ ꯈꯔ ꯑꯗꯨꯝ ꯑꯣꯅꯕꯒꯤ ꯅꯪꯒꯤ ꯕꯣꯕꯣꯛ ꯈꯣꯏꯕꯨꯁꯨ ꯐꯉꯗꯦ
ꯑꯥ ꯋꯥꯏ ꯌꯥꯝ ꯆꯤꯜꯂꯕ ꯃꯥꯜꯂꯦ ꯍꯣꯏ ꯍꯣꯏ
ꯆꯤꯜꯂꯤꯔꯥ ꯆꯤꯟꯗꯔꯤꯔꯥ ꯈꯪꯗ ꯔꯦ
ꯍꯝ
ꯑꯁ ꯁꯥꯅ ꯁꯥꯕꯅꯦ ꯃꯔꯣꯜ ꯑꯃ
ꯍꯣꯏ ꯌꯥꯝꯅ ꯁꯥꯍꯅꯤꯡ ꯅꯤꯡꯉꯤꯁꯦ
ꯎꯝ ꯑꯩꯈꯣꯏ ꯑꯦꯁꯤ ꯍꯥꯞꯇꯗꯤ ꯑꯁ ꯅꯨꯡꯉꯥꯏꯔꯤꯔꯥ ꯅꯨꯡꯉꯥꯏꯇ꯭ꯔꯤꯔꯥꯁꯨ ꯈꯪꯗꯦ ꯋꯥꯈꯜ ꯊꯣꯛꯇ꯭ꯔꯦꯗ ꯋꯥꯈꯜ ꯏꯉꯥꯎ ꯉꯥꯎꯔꯦ ꯕ꯭ꯔꯦꯟꯁꯦ ꯃꯥꯏ ꯕ꯭ꯔꯦꯟ ꯏꯁ ꯅꯥꯎꯠ ꯋꯥꯀꯤꯅꯤꯡ ꯌꯥ
ꯋꯥꯔꯛ ꯇꯧꯅꯤꯡꯉꯦ ꯇꯧꯔꯣ ꯋꯥꯔꯥꯛ ꯇꯧꯅꯤꯡꯉꯦ ꯇꯧꯔꯣ
ꯄ꯭ꯔꯦ ꯇꯧꯕꯤꯔꯣ ꯕ꯭ꯔꯦꯟ ꯋꯥꯔꯛ ꯇꯧꯗ꯭ꯔꯦ ꯌꯣꯔ ꯑꯟꯇꯤ ꯕ꯭ꯔꯦꯟ ꯏꯁ ꯅꯣ ꯃꯣꯔ ꯋꯥꯥꯔꯛꯀꯤꯡ
ꯅꯪꯒꯤ ꯕ꯭ꯔꯦꯟ ꯋꯥꯔꯛ ꯇꯧꯅꯤꯡꯉ ꯑꯣꯒꯁꯇ ꯇꯂꯣꯞ ꯌꯥꯝ ꯐꯪꯕ ꯑꯣꯏꯔꯣ ꯑꯩ ꯑꯦꯛꯖꯥꯝ ꯅꯛꯄꯗ
ꯕꯦꯝꯃ ꯅꯪꯅ ꯑꯗꯨꯝ ꯅꯪꯅ ꯑꯗꯨꯝ ꯏꯅꯥꯛ ꯈꯨꯜꯂꯒ ꯑꯩꯅ ꯑꯗꯨꯝ ꯄꯩꯁꯥ ꯄꯨꯗꯣꯏꯔꯥ ꯈꯪꯗ꯭ꯔꯤꯌꯦ ꯑꯩ ꯗꯨꯕꯥꯏ ꯆꯠ ꯁꯨꯝ ꯆꯠꯂꯗꯤ
ꯑꯩ ꯑꯦꯀꯣꯎꯟꯗ ꯆꯍꯨꯝ ꯈꯛꯇ ꯂꯩꯌꯦ ꯀꯩꯝꯇ ꯋꯥꯔꯨꯅꯨ
ꯑꯥꯏ ꯀꯥꯟ ꯊ꯭ꯔꯁ ꯌꯨ ꯃꯦꯟ
ꯄꯩꯁꯥ ꯄꯤ ꯑꯩꯒꯤ ꯄꯣꯀꯦꯠ ꯃꯅꯤ ꯀꯝꯇ ꯄꯤꯔꯛꯇ꯭ꯔꯦ ꯑꯩ ꯑꯦꯄ꯭ꯔꯤꯜꯗꯒꯤ ꯐꯡꯗ꯭ꯔꯦ
ꯂꯣꯏꯔꯝꯗꯥꯏꯒꯤꯔꯣꯕ
ꯑꯦꯄ꯭ꯔꯤꯜ ꯃꯦ ꯖꯨꯟ ꯂꯣꯏꯔꯝꯗꯥꯏꯗ ꯐꯤꯌꯦꯔꯋꯦꯜ ꯀꯔꯤ ꯀꯔꯥ ꯄꯣꯠ ꯆꯩ ꯂꯩꯅꯤꯡꯉꯥꯏ ꯌꯥꯝꯃꯦꯕ ꯑꯗꯨ ꯑꯣꯏꯔꯒ ꯑꯦꯛꯖꯥꯝ ꯐꯤꯁꯨ ꯑꯃꯨꯛꯀ ꯂꯤꯁꯤꯡ ꯃꯉꯥꯅꯤꯌꯦ ꯑꯗꯨ ꯑꯣꯏꯔꯒ ꯁꯥꯔꯇꯤꯐꯤꯀꯦꯠꯀꯤ ꯑꯃꯨꯛꯀ ꯁꯤꯛꯁ ꯊꯥꯎꯖꯟꯅꯤꯌꯦ
ꯑꯍꯣꯏ ꯁꯤꯛꯁ ꯊꯥꯎꯖꯟ ꯅꯤꯕꯗꯨꯅ ꯂꯥꯁ ꯑꯣꯏꯔꯕ ꯅꯠꯇ꯭ꯔꯣ
ꯁꯤꯛꯁ ꯊꯥꯎꯖꯟ ꯅꯤꯕꯅ ꯂꯥꯁ ꯑꯗꯨ ꯑꯣꯏꯔꯒ ꯑꯦꯛꯖꯥꯝ ꯐꯤꯅ ꯐꯥꯏꯚ ꯊꯥꯎꯖꯟ ꯑꯗꯨ ꯑꯣꯏꯔꯒ ꯑꯩꯈꯣꯏꯒꯤ ꯀꯥꯔꯗ ꯁꯦꯝꯕꯗꯨꯅ ꯂꯤꯁꯤꯡ ꯑꯅꯤ ꯑꯗꯨ ꯑꯣꯏꯔꯒ ꯑ ꯀꯔꯤꯔꯥ ꯎꯝ ꯔꯤꯁꯥꯔꯁꯅ ꯂꯤꯁꯤꯡ ꯑꯃꯒ ꯆꯥꯝꯃꯉꯥ ꯆꯥꯝꯃꯣꯏꯔꯥ ꯈꯪꯗꯦ ꯑꯩꯗꯣ ꯑꯗꯨꯗꯒꯤ ꯑꯣꯜꯃꯣꯁ ꯇ꯭ꯋꯦꯟꯇꯤ ꯊꯥꯎꯖꯟꯗꯤ ꯄꯨꯔꯥ ꯆꯠꯂꯤꯉ ꯂꯩꯃ
ꯑꯥ ꯑꯣꯗ ꯑꯩ ꯀꯩꯅꯣꯃ ꯅꯣꯛꯅꯤꯡꯕ ꯍꯥꯏꯕꯤꯒꯦꯁꯦ ꯉꯔꯥꯡ ꯆꯤꯆꯤꯒꯥꯏꯕꯅꯤ ꯄꯣꯠ ꯂꯩꯕ ꯆꯠꯂꯦꯕꯀꯣ
ꯍꯣꯏ
ꯄꯣꯠ ꯂꯩꯕ ꯆꯠꯂꯒ ꯑꯦꯕꯤꯁꯦꯁ ꯀ ꯍ ꯈꯜꯂꯦ ꯈꯜꯂꯦ ꯑꯗꯨꯒ ꯑꯩꯈꯣꯏꯒꯤ ꯅꯨꯄꯤꯒꯤ ꯑꯩꯈꯣꯏꯒꯤ ꯗ꯭ꯔꯦꯁ ꯃꯆꯥ ꯃꯆꯥꯗꯣ
ꯍꯣꯏ
ꯂꯩꯌꯦ ꯄꯥꯕꯤꯌꯣ ꯌꯥꯗꯦ ꯑꯗꯨꯒ ꯂꯩꯔꯒ ꯊꯣꯛꯑꯦ ꯁꯨꯄꯥ ꯄꯥꯕꯤꯗꯦ ꯐꯥꯅ ꯌꯥꯝ ꯂꯩꯔꯁꯨ ꯂꯥꯁꯇ ꯀꯃꯥꯏꯅ ꯇꯧꯕ꯭ꯔꯥ ꯑꯩꯅ ꯂꯧꯒꯦ ꯂꯧꯕ ꯅꯠꯇꯦꯕ
ꯎꯝ
ꯑꯩꯒꯤ ꯕꯦꯛꯇ ꯑꯃ ꯑꯩꯒꯤ ꯆꯦꯟꯁꯇꯅꯦ
ꯎ
ꯑꯄꯥꯟ ꯊꯣꯄ ꯂꯩꯔꯝꯕ ꯇꯤꯡꯕꯗꯨ ꯆꯤꯆꯤꯅ ꯑꯩꯒꯤ ꯃꯅꯤꯡꯗ ꯆꯠꯂꯒ ꯂꯩꯌꯦ ꯑꯗꯨꯒ
ꯀꯔꯤꯅꯣ ꯅꯪꯒꯤ ꯕꯦꯛꯇ ꯑꯃꯥ ꯅꯞꯄ ꯂꯩꯔꯦ ꯃꯥꯔꯦ ꯑꯩꯅ ꯀꯔꯤ ꯍꯥꯏꯕ ꯅꯞꯄꯨ ꯅꯞꯄꯗꯤ ꯈꯔꯥ ꯐꯖꯕ ꯑꯃ ꯅꯞꯂꯛꯈꯦ ꯍꯥꯏꯗꯦ ꯐ ꯌꯥꯔ ꯑꯣꯏꯗꯕ ꯑꯃꯅ ꯐꯂꯦ ꯑꯣꯏꯅ ꯅꯣꯛꯅꯤꯡꯕꯗꯨ ꯃꯤꯅ ꯌꯦꯡꯕꯗꯗꯤ ꯑ ꯑꯩꯈꯣꯏꯅ ꯂꯩꯕ ꯄꯣꯠ ꯇꯥꯔꯛꯄꯅꯦ ꯈꯟꯒꯅꯤ ꯑꯗꯨꯕꯨ ꯑꯩꯈꯣꯏꯅ ꯂꯩꯕ ꯄꯣꯠ ꯅꯠꯇꯦꯕ
ꯍ
ꯊꯋꯥꯏꯅ ꯆꯦꯟꯁꯤꯇ ꯅꯅꯥꯞꯄ ꯂꯩꯔꯝꯕ ꯋꯥꯅꯤꯗ
ꯍꯣꯏ ꯏꯀꯥꯏ ꯏꯀꯥꯏ ꯍꯦꯕꯗꯨ ꯅꯥꯞꯄ꯭ꯔꯒ ꯄꯨꯅꯤꯡꯉꯤꯗꯤ
ꯀꯨꯏꯗꯤ ꯀꯨꯏꯗꯦ ꯗꯨꯀꯥꯟꯗꯒꯤ ꯑ ꯁ꯭ꯇꯦꯠ ꯊ꯭ꯔꯤ ꯐ꯭ꯂꯣꯔ ꯆꯠꯊꯣꯔꯛꯄꯗꯅꯦꯕ ꯎꯔꯤꯁꯦ
ꯎꯝ
ꯑꯗꯨꯒꯤꯕꯅꯤ ꯑꯁ ꯗꯨꯀꯥꯟ ꯃꯄꯨꯁꯦ ꯂꯤꯛꯃꯟꯕꯒꯤ ꯃꯇꯣꯝꯅ ꯉꯥꯛ ꯉꯛꯄꯖꯥꯠꯅꯤ ꯍꯥꯏꯔꯥꯟꯕꯨ ꯍꯥꯊꯣꯛꯈ꯭ꯔꯦ
ꯍꯣꯏ ꯅꯪ ꯆꯠꯊꯣꯛꯄ ꯃꯇꯝꯗ ꯏꯁꯀꯥꯔ ꯐꯖꯕ ꯂꯩꯔꯤ ꯂꯩꯕꯤꯌꯣ ꯑꯩꯒꯤ
ꯁꯀꯥꯔꯠ
ꯍꯣꯏ
ꯅꯍꯥꯟ ꯍꯥꯏꯔꯝꯃꯗꯤ ꯂꯩꯕꯤꯔꯝꯕ ꯌꯥꯕ
ꯀꯥꯗꯁꯨ ꯑꯥ
ꯑꯩꯁꯨ ꯁꯀꯥꯔ ꯑꯃ ꯂꯩꯔ ꯂꯛꯑꯦ ꯆꯤꯁꯨ ꯑꯃ ꯂꯩ ꯂꯥꯛꯑꯦ ꯑꯗꯨꯒ ꯑꯁ ꯃꯥꯅ ꯑꯁ ꯐꯖꯃꯟꯕꯒꯤ ꯍꯥꯞꯅꯤꯡꯟꯗ꯭ꯔꯦꯗ ꯍꯥꯏꯌꯦ
ꯍꯥꯥ
ꯏꯕꯥꯅꯤꯡꯗꯣ ꯐꯖ ꯃꯟꯕꯒꯤ ꯍꯥꯞꯅꯤꯡꯗ꯭ꯔꯦꯕ
ꯑꯥ
ꯁꯨꯗ꯭ꯔꯤꯉꯩꯗ ꯍꯥꯞꯄ ꯀꯣꯏꯅꯤꯡꯗ꯭ꯔꯦ ꯕꯥꯏꯕꯅꯤꯗꯣ ꯉꯔꯥꯡ
ꯍꯣꯏ ꯐ꯭ꯔꯣꯛꯔꯥ ꯅꯠꯇ꯭ꯔꯗꯤ ꯏꯁꯀꯥꯔꯠ ꯑꯃꯔꯥ ꯌꯦꯡꯕꯤꯌꯣ ꯑꯩꯒꯤ ꯆꯔ ꯆꯠꯄꯗ ꯀꯣꯏꯕ ꯆꯠꯄꯗ ꯍꯥꯞꯄ ꯅꯨꯡꯉꯥꯏꯒꯗꯧꯕ
ꯎꯝ ꯍꯣꯏ ꯍꯣꯏ ꯏꯤꯡꯕꯤꯒꯦ ꯑꯩ ꯃꯊꯪ ꯆꯠꯄꯗ ꯅꯍꯥꯟ ꯅꯍꯥꯟ ꯃꯔꯥꯡ ꯂꯩꯕꯅꯤꯅꯦ ꯈꯔ ꯑꯁ ꯑꯩꯒꯤ ꯈꯨꯡꯒ꯭ꯔꯥꯎ ꯑꯃ ꯐꯖꯕ ꯂꯩꯔꯒ ꯈꯪꯕ꯭ꯔꯥ ꯖ꯭ꯔꯤ ꯖ꯭ꯔꯤ ꯇꯧꯕ ꯈꯨꯡꯒ꯭ꯔꯥꯎꯗꯣ
ꯍꯣꯏ
ꯅꯪ ꯄꯥꯝꯕ꯭ꯔꯥ ꯑꯗꯨꯒꯨꯝꯕꯗꯣ
ꯄꯥꯝꯃꯤꯅꯦ
ꯗꯏꯔꯦꯛꯂꯤ ꯑ ꯗꯏꯔꯂꯤ ꯐꯔꯃꯦꯟ ꯑꯦꯅꯠꯇꯕꯗꯣ
ꯎꯝ
ꯉꯔꯥꯡ ꯂꯩꯔꯛꯑꯦ ꯄꯤꯡ ꯑꯣꯏꯔꯁꯨ ꯈꯔ ꯗꯥꯛ ꯄꯤꯡꯗ ꯂꯨꯄꯥ ꯆꯅꯤ ꯄꯤꯔꯒ ꯑꯧ ꯑꯩꯒꯤ ꯑꯩꯒꯤ ꯐꯤꯒꯔ ꯐꯖꯕꯤꯒꯤꯀꯣ ꯑꯩꯒꯤ ꯄꯨꯛꯇꯨꯅ ꯌꯥꯗ꯭ꯔꯦ ꯍꯥꯞꯄ ꯆꯤꯊꯤꯅ ꯑꯦ ꯅꯪ ꯍꯥꯞꯄꯌꯥ ꯅꯪꯗꯨ ꯈꯣꯡꯒ꯭ꯔꯥꯎꯗ ꯍꯥꯞꯄ ꯌꯥꯔꯣꯏ ꯄꯨꯛ ꯍꯟꯗꯗ꯭ꯔꯗꯤ ꯍꯥꯞꯄꯗ ꯁꯦꯞ ꯂꯥꯛꯇ꯭ꯔꯦꯅꯦꯍꯦ
ꯑꯦꯛꯁꯔꯁꯥꯏꯁ ꯇꯧ ꯊꯣꯛꯑꯣ
ꯍꯥ ꯈꯪꯗꯦ ꯆꯥꯕꯁꯨ ꯆꯥꯕꯅꯤꯅꯀꯣ ꯐꯤꯒꯔ ꯁꯦꯝꯕꯁꯨ ꯑꯣꯏꯗꯣ ꯃꯥꯟꯗ꯭ꯔꯦꯅꯦ
ꯀꯥꯏꯗꯦ ꯀꯩꯥꯏꯗꯦ ꯀꯩꯝꯗ ꯈꯟꯂꯨꯅꯨ
ꯎꯝ
ꯁꯨꯝꯃꯨꯛ ꯐꯖꯥꯔꯤꯁꯤꯗꯤ
ꯒ꯭ꯌꯥꯟ ꯇꯥ ꯑꯁ ꯐꯤꯒꯔ ꯁꯦꯝꯕꯗꯤ ꯐꯖꯕꯅ ꯂꯣꯏꯔꯅꯤ
ꯌꯥꯝꯅ ꯉꯥꯎꯔꯝꯃꯤꯅꯤꯀꯣ ꯃꯤꯗꯤ ꯃꯄꯥꯟꯗ ꯂꯩꯕꯅꯤꯅ
ꯉꯥꯎꯗꯦꯗꯥ ꯀꯨꯆꯨ ꯃꯨꯏꯗ ꯁꯥꯕꯒꯤꯀꯣ ꯑꯩꯗꯤ ꯃꯁꯥꯒꯤꯁꯨ ꯉꯥꯎꯗꯦꯗꯅ
ꯉꯧꯑꯦ ꯅꯪꯗꯤ ꯑꯩꯗꯤ ꯑꯩꯈꯣꯏꯅꯦ ꯃꯨꯔꯤꯁꯦ
ꯑꯩ ꯃꯥꯏꯕꯨꯗꯤ ꯍꯣꯏ ꯀꯨꯆꯨ ꯈꯔ ꯌꯥꯑꯦ ꯑꯗꯣ ꯈꯨꯠꯀ ꯈꯣꯡꯗꯤ ꯉꯥꯎꯑꯣ ꯌꯥꯗꯦꯗ ꯁꯥꯕꯒꯤ ꯂꯣꯁꯟꯁꯨ ꯄꯥꯛ ꯍꯥꯞꯅꯤꯡꯗꯦ
ꯑꯣ ꯍꯧꯖꯤꯛꯀꯥꯟ ꯃꯣꯏꯁꯨꯔꯥꯏꯖꯔ ꯇꯧꯅꯤꯉꯥꯏ ꯁꯨ ꯂꯩꯇꯦ ꯚꯦꯁꯤꯂꯤꯟꯒꯤꯁꯨ ꯂꯣꯏꯊꯣꯛꯈ꯭ꯔꯦ ꯑꯃꯨꯛꯀꯥ
ꯉꯁꯤ ꯑ ꯏꯕꯥꯅꯤ ꯄꯥꯔꯂꯔ ꯆꯠꯂꯦ ꯁꯝ ꯀꯥꯄꯤꯌꯦꯕꯀꯣ ꯕ꯭ꯔꯥꯗꯔ ꯑꯃꯅ ꯐ꯭ꯔꯤꯗꯥ
ꯎꯝ
ꯑꯗꯣ ꯑꯁ ꯃꯅꯦꯁꯦ ꯏꯅꯥꯛ ꯈꯨꯟꯗꯕꯒꯤ ꯑ ꯀꯟꯗꯤꯁꯅꯔꯒ ꯄꯥꯏꯗꯦ ꯅꯪ ꯀꯔꯤ ꯀꯟꯗꯤꯁꯅꯔ ꯄꯥꯏꯕ꯭ꯔꯥ ꯑꯩꯅ ꯄꯥꯏꯗꯦ ꯑꯦ ꯀꯔꯤꯒꯤ ꯄꯥꯏꯗꯕ꯭ꯔꯥ ꯀꯟꯗꯤꯁꯅꯔꯗꯤ ꯄꯥꯏꯌꯣ ꯍꯥꯏꯔ ꯑꯩꯉꯣꯟꯗ ꯆꯩꯔꯛꯑꯦ
ꯁꯝ ꯅꯪꯒꯤ ꯁꯝꯗꯣ ꯌꯥꯝ ꯇꯦꯛꯑꯦ ꯍꯥꯏꯕ ꯃꯥ ꯍꯥꯏꯁꯦ ꯀꯟꯗꯤꯁꯅꯔ ꯈꯔ ꯁꯤꯖꯤꯟꯅꯑꯣ ꯁꯝ ꯌꯥꯗ꯭ꯔꯦ ꯍꯥꯏ ꯑꯩꯒꯤ ꯈꯣꯏꯗꯤ ꯎꯝ ꯆꯥꯅꯤꯡꯉꯥꯏ ꯄꯥꯎꯠ ꯂꯩꯇ꯭ꯔꯒ ꯀꯗꯥꯏꯗꯒꯤ ꯁꯝꯄꯨꯐꯥꯎ ꯄꯩꯁꯥ ꯄꯥꯏꯗꯗꯅ ꯄꯦꯀꯦꯠꯇ ꯄꯥꯏꯔꯤ ꯀꯥꯟꯁꯤꯗ
ꯑꯩ ꯄꯩꯁꯥ ꯂꯩꯇ꯭ꯔꯁꯨ ꯀꯟꯗꯤꯁꯤꯟꯅꯔꯒ ꯉꯁꯤ ꯍꯥꯏꯔꯛꯄꯒꯤ ꯑꯩ ꯁꯝꯇꯦꯟꯅ ꯀꯛꯈ꯭ꯔꯦ
ꯐꯣꯇꯣ ꯊꯥꯔꯛꯑꯣ ꯌꯦꯡ
ꯉꯁꯤ ꯑ ꯊꯥꯔꯛꯀꯦ ꯍꯣꯔꯦꯟ ꯉꯁꯤꯅ ꯀꯥꯛꯄꯅꯦꯕꯀꯣ ꯑꯩꯒꯤ ꯁꯝꯗꯣ ꯅꯪ ꯈꯥꯡꯉꯦꯅ ꯃꯅꯤꯡꯗ ꯇꯦꯜꯂꯒ ꯃꯃꯥꯡꯗ ꯁꯥꯡꯕꯤꯗꯣ
ꯑꯗꯨꯃꯥꯏ ꯑꯗꯨ ꯀꯥꯇꯤꯡꯈꯣꯏ ꯃꯃꯤꯡ ꯈꯪꯗꯦ ꯑꯗꯨꯃꯥꯏꯅ ꯀꯥꯛꯈ꯭ꯔꯦ ꯅꯍꯥꯟ ꯅꯍꯥꯟ ꯀꯥꯛꯗꯒꯤ ꯑꯃꯨꯛꯀ ꯍꯦꯟꯅ ꯁꯣꯔꯠ ꯑꯣꯏꯅ ꯀꯥꯈ꯭ꯔꯕꯅꯦ ꯑꯩꯗꯣ ꯁꯪꯗꯣꯝ ꯁꯥꯡꯈ꯭ꯔꯕꯅꯦ ꯚꯥꯏ ꯈ꯭ꯔꯤꯁꯃꯥꯁ ꯍꯣꯏꯅꯦꯁ ꯑꯣꯜꯃꯣꯁ ꯐꯥꯏꯚ ꯃꯟ ꯕꯦꯛ ꯗꯤꯁꯦꯝꯕꯔ ꯖꯅꯋꯥꯔꯤ ꯐꯦꯕꯨꯋꯥꯔꯤ ꯃꯥꯔꯆ ꯑꯦꯄ꯭ꯔꯤꯜ ꯃꯦ ꯑꯣ ꯁꯤꯛꯁ ꯃꯟ ꯕꯦꯛ ꯑꯣꯏꯔꯕꯅꯦ ꯁꯪꯗꯣꯝ ꯁꯥꯡ ꯈꯔ ꯃꯥꯜꯂꯦꯗ ꯑꯩꯒꯤ ꯍꯨꯖꯤꯛꯀꯤ ꯆꯥꯡꯁꯦ ꯑꯩꯅ ꯈ꯭ꯔꯤꯁꯃꯥꯁꯇ ꯀꯥꯛꯄꯒꯤ ꯆꯥꯡ ꯃꯥꯜꯂꯦ ꯑꯃꯨꯛꯀ ꯇꯥꯕ꯭ꯔ
ꯍꯣꯏ ꯇꯥꯏꯌꯦ
ꯈ꯭ꯔꯤꯁꯃꯥꯁꯀꯤ ꯆꯥꯡꯅꯦ ꯑꯩ ꯈꯪꯈ꯭ꯔꯦ ꯍꯧꯖꯤꯛ ꯑꯩꯒꯤ ꯁꯝꯁꯦ
ꯑꯣ ꯄꯠꯇꯣ ꯊꯥꯔꯛꯑꯣ ꯌꯦꯡꯁꯦ
ꯍꯣꯏ ꯊꯥꯕꯤꯌꯦ ꯊꯥꯕꯤꯌꯦ
ꯌꯦꯡꯒꯦ ꯑꯩꯗꯣ ꯅꯪ ꯐꯖꯕ꯭ꯔꯥ ꯐꯖꯗꯕ꯭ꯔꯥ ꯑꯩꯅ ꯍꯥꯏꯔꯒꯦ
ꯅꯍꯥꯟ ꯅꯪꯗ ꯄꯤꯔꯤ ꯃꯁꯥ ꯇꯦꯟ ꯍꯥꯟꯕꯗꯒꯤ ꯃꯁꯥ ꯌꯥꯝ ꯑꯣꯂꯦꯅꯦ ꯑꯩ ꯈꯥꯡꯉꯤꯅꯦ ꯍꯣꯁꯄꯤꯇꯥꯜꯗ ꯆꯠꯂꯒ ꯑꯩ ꯈꯥꯡꯗꯦꯕ ꯑꯩꯅ ꯃꯁꯝ ꯁꯦꯝꯃꯦ ꯍꯥꯏꯕ ꯑꯩ ꯆꯥꯛ ꯊꯂ ꯂꯥ ꯎꯕ ꯑꯣꯏ ꯅꯝꯕ ꯀꯝꯄꯥꯟꯗ ꯁꯤꯕ꯭ꯔꯣ ꯍꯥꯏꯔꯒ ꯑꯔꯥꯡꯝ ꯀꯥꯏ ꯌꯥꯝ ꯑꯉꯥꯡ ꯑꯣꯏꯅ ꯃꯁꯛ ꯑꯣꯟꯕ ꯋꯥꯅꯤꯗ ꯃꯁꯛ ꯀꯛꯑꯒ